ꯑ
ꯊꯥꯕ꯭ꯔꯣ
ꯇꯌꯦ ꯌꯥꯝ ꯀꯟꯅ ꯉꯥꯡꯉꯤꯔ ꯍꯥꯏꯌꯦ ꯅꯦꯠꯋꯥꯜ ꯐꯠꯇꯕꯒꯤꯔ
ꯑꯥ
ꯀꯩꯗꯧꯔꯤꯒꯦ ꯑ ꯍꯤꯞꯄꯒ ꯂꯩꯌꯦ ꯇꯨꯝꯗꯤ ꯇꯨꯝꯅꯤꯡꯗꯅꯕ
ꯆꯔ ꯇꯅꯤ ꯀꯣ ꯀ ꯑꯦ ꯍꯌꯦꯡ
ꯑꯣ ꯍꯌꯦꯡ ꯂꯥꯏꯁꯪ ꯆꯠꯀꯅꯤ ꯅꯪ ꯅꯪꯁꯨ ꯆꯠꯀꯗ꯭ꯔꯥ
ꯆꯀꯅꯤ ꯎꯝ
ꯉꯟꯅ ꯍꯧꯒꯠꯄ ꯉꯝꯕ꯭ꯔꯅꯦ ꯅꯪꯕꯨ
ꯗ꯭ꯔꯁꯨ
ꯑꯩ ꯑꯩꯁꯨ ꯉꯝꯗꯅꯕ ꯑꯗꯨꯒꯤꯅꯤ ꯍꯥꯏꯔꯤꯁꯦ
ꯑꯦꯛꯖꯥꯝ ꯆꯠꯅꯤꯡꯉꯥꯏ ꯁꯚꯦꯟꯗꯁꯨ ꯉꯝꯗꯦ ꯆꯥꯔꯖꯗꯤ ꯄꯨꯡ ꯃꯉꯥꯗ ꯑꯁ ꯈꯪꯒꯦꯗ
ꯆꯔꯁꯤ ꯌꯥꯝ ꯉꯟꯅ ꯀꯥꯏꯌꯦ ꯈꯣꯏ ꯈꯣꯏꯁꯦ
ꯎꯝ
ꯑꯁ ꯍꯧꯖꯤꯛ ꯍꯧꯖꯤꯛ ꯀꯩ ꯌꯦꯟꯁꯥꯡ ꯆꯥꯔꯒꯦ ꯅꯣꯏ
ꯉꯥ ꯆꯥꯏꯌꯦ ꯌꯥꯝꯅ ꯆꯥꯏꯌꯦ ꯑꯩꯁ
ꯌꯥꯝ ꯆꯥꯕꯒꯤꯅꯦ ꯍꯔꯥꯎꯕꯒꯤ ꯃꯈꯣꯟ ꯃꯥꯜꯂꯦꯕ
ꯑꯁ ꯑꯩꯁꯨ ꯆꯤꯛꯀꯟ ꯆꯥꯔꯦ ꯌꯦꯟ ꯆꯥꯔꯦ
ꯅꯆꯤꯟ ꯊꯤꯅꯨ
ꯌꯥꯔꯦꯗ ꯑꯁꯦꯡꯕ ꯍꯥꯏꯔꯒ ꯀꯔꯤꯒꯤ ꯅꯆꯤꯟ ꯑꯩ ꯏꯆꯤꯟ ꯊꯤꯕ ꯍꯩꯇꯦ
ꯅꯪ ꯍꯋꯥꯏ ꯆꯥꯏ ꯑꯩ ꯈꯪꯉꯦ
ꯀꯔꯤꯔ ꯑꯩ ꯍꯋꯥꯏ ꯆꯥꯥꯁꯦꯗ ꯑꯁ ꯍꯋꯥꯏꯁꯦ ꯑꯁ ꯄꯥꯝꯗ꯭ꯔꯦ ꯍꯋꯥꯏꯁꯦ ꯍꯧꯖꯤꯛꯀꯥꯟ ꯍꯧꯖꯤꯛꯀꯥꯟ ꯆꯥꯅꯤꯡꯕꯁꯦ ꯍꯥꯏꯌꯨ ꯍꯥꯏꯕꯤꯌꯨꯔꯥ
ꯑꯝ
ꯆꯤꯛꯀꯟ ꯌꯦꯟ ꯉꯥ ꯁꯤ ꯈꯛꯅꯤ ꯆꯥꯅꯤꯡꯕ ꯑꯇꯩ ꯑꯝꯇ ꯆꯥꯅꯤꯡꯗꯦ
ꯆꯥꯎ ꯑꯗꯨꯗꯤ ꯄꯩꯁꯥ ꯂꯩꯇꯕ꯭ꯔꯣ
ꯄꯩꯁꯥ ꯂꯩꯥꯏꯗꯦ ꯅꯪ ꯊꯥꯔꯛ ꯑꯣ
ꯑꯩ ꯂꯩꯇꯦ ꯑꯩꯁꯨ
ꯎꯄꯥꯏ ꯂꯩꯇꯦ
꯭ꯔꯣ ꯌꯨꯝꯗ ꯂꯩꯕ꯭ꯔꯣ ꯊꯕꯛ ꯊꯕꯛ ꯇꯧꯕ꯭ꯔꯣ
ꯑꯁ ꯊꯕꯛ ꯇꯧꯗꯦ ꯐ꯭ꯔꯤꯗ ꯑꯗꯨꯝ ꯂꯩꯔꯦ ꯉꯁꯤ
ꯐꯔꯦꯅꯦ ꯑꯗꯨꯗꯤ ꯑꯩꯗꯤ ꯑꯦꯛꯖꯥꯝ ꯆꯠꯂꯦ
ꯑꯦꯛꯖꯥꯝꯗꯣ ꯅꯨꯡꯉꯥꯏꯕ꯭ꯔꯥ
ꯑ ꯑꯦꯛꯖꯥꯝ ꯂꯣꯏꯔꯒ ꯑꯩꯁ ꯄ꯭ꯔꯣꯒ꯭ꯔꯥꯝ ꯑꯃ ꯖꯣꯏꯟ ꯇꯧꯋꯦ
ꯑꯣ ꯅꯨꯡꯉꯥꯏꯕ꯭ꯔꯥ ꯄ꯭ꯔꯣꯒꯥ꯭ꯔꯝꯗꯣ
ꯍꯩꯁ ꯆꯠ ꯆꯠꯀꯅꯤ ꯆꯠ ꯄ꯭ꯔꯣꯒ꯭ꯔꯥꯝ ꯖꯣꯏꯟ ꯄ꯭ꯔꯣꯒ꯭ꯔꯥꯝꯗꯣ ꯖꯣꯏꯟ ꯇꯧꯗ꯭ꯔꯒ ꯆꯥꯠꯀꯅꯤ ꯍꯥꯏꯔꯒ ꯌꯥꯗꯦ
ꯑꯣ ꯑꯦꯛꯖꯥꯝꯗꯣ ꯅꯨꯡꯉꯥꯏꯕ꯭ꯔꯥ
ꯅꯨꯡꯉꯥꯏ ꯎꯝ
ꯑꯗꯨꯝ ꯀꯩ ꯁꯕꯖꯦꯛ ꯊꯥꯔꯒ ꯁꯤꯗꯤ
ꯍꯤꯁꯇ꯭ꯔꯤꯅꯦ
ꯑꯁ ꯌꯥꯝ ꯇꯥꯜꯂꯍꯦ ꯏꯅꯤꯉꯥꯏ ꯌꯥꯝ ꯂꯩꯔꯝꯒꯅꯤ
ꯌꯥꯝ ꯂꯩꯌꯦ ꯎꯝ
ꯑꯁ ꯑꯦꯟꯁꯔꯗꯨꯣ ꯌꯥꯝ ꯁꯥꯡ ꯁꯥꯡꯉꯒ ꯀꯣ
ꯑꯣ ꯇꯦꯟ ꯃꯥꯔꯁꯀꯤ ꯇꯦꯟ ꯃꯥꯔꯁꯀꯤ ꯊ꯭ꯔꯤ ꯀꯣꯏꯁꯟ ꯍꯪꯉꯦ
ꯑꯗ ꯄꯦꯄꯔ ꯀꯌꯥ ꯏꯕ꯭ꯔꯅꯦ ꯑꯦꯟꯁꯔ ꯑꯃꯗꯅ
ꯋꯥꯟ ꯑꯦꯟ ꯍꯥꯐ ꯑꯃꯒ ꯍꯥꯐ
ꯑꯗꯨꯗꯤ ꯌꯥꯝ ꯁꯥꯡꯕ ꯑꯣꯏꯗꯦꯗ ꯇꯦꯜꯂꯦꯗ
ꯎꯝ
ꯑꯩꯈꯣꯏ ꯀꯩꯅꯣ ꯍꯥꯏ ꯁ꯭ꯀꯨꯜ ꯀꯥꯔꯤꯉꯩꯗ ꯑꯁ ꯍꯤꯁꯇ꯭ꯔꯤꯒꯤ ꯀꯣꯏꯁꯟ ꯑꯦꯟꯁꯔꯗ ꯌꯥ ꯌꯥꯝ ꯁꯥꯡꯕꯗꯣ ꯏꯕ ꯐꯥꯎ ꯋꯥꯕꯗꯣ
ꯍꯤꯁꯇ꯭ꯔꯤꯗꯤ ꯄꯥꯝꯗꯦ ꯑꯩꯁꯨ
ꯅꯪ ꯀꯩꯅꯣ ꯍꯌꯦꯡꯗꯤ ꯀꯥꯏ ꯀꯥꯏꯖꯒꯗ꯭ꯔꯥ ꯑꯗꯨꯝ ꯁꯟꯗꯦꯗ ꯌꯨꯝꯗ ꯑꯗꯨꯝ ꯂꯩꯗꯣꯏꯔꯥ ꯅꯠꯇ꯭ꯔꯒ
ꯍꯌꯦꯡꯗꯤ ꯆꯥꯔ ꯆꯠꯀꯅꯤ ꯎꯝ ꯌꯨꯝꯗ ꯂꯩꯒꯅꯤ ꯀꯔꯤꯁꯨ ꯇꯧꯅꯤꯡꯉꯥꯏ ꯂꯩꯇꯦ
ꯑꯣ
ꯑꯗꯨꯒ ꯃꯟꯗꯦ ꯏꯝꯐꯥꯜ ꯆꯠꯀꯅꯤ ꯑꯁ ꯏꯝꯐꯥꯜ ꯆꯠꯅꯤꯡꯈ꯭ꯔꯦ ꯆꯠꯅꯤꯡꯒꯤ
ꯏꯐꯥꯖꯗ ꯀꯩꯗꯧꯁꯤꯉꯥꯏꯔ ꯌꯥꯝ ꯆꯠꯅꯤꯡꯉꯤ ꯌꯥꯝ ꯆꯠꯅꯤꯡꯉꯒ ꯂꯩꯔꯝꯃꯤ ꯁꯤ ꯅꯨꯄꯥꯁꯦ
ꯏꯝꯐꯥꯜꯗ ꯑꯩꯒꯤ ꯃꯔꯨꯞ ꯌꯥꯝ ꯂꯩ ꯑꯗꯣ ꯏꯝꯐꯥꯗꯨ ꯂꯩꯗ꯭ꯔꯗꯤ ꯂꯩꯔꯗꯤ ꯁꯇꯔꯗꯦ ꯗ ꯀꯪꯂꯥ ꯑꯗꯨꯒ ꯆꯤꯡꯃꯩꯔꯣꯡ ꯀꯩꯅꯣꯗꯣ ꯀꯣꯏꯕꯆꯠ ꯀꯣꯏ ꯆꯠꯅꯤ ꯑ
ꯑꯁ ꯑꯗꯨꯒꯤꯅꯤ ꯃꯁꯤ ꯅꯨꯄꯥꯁꯦ ꯌꯥꯝ
ꯎꯝ ꯁꯦꯅꯥꯄꯇꯤꯗꯗꯤ ꯀ꯭ꯔꯤꯁ ꯂꯩꯇꯦ ꯀꯅꯥ ꯂꯩꯇꯦ ꯑꯗꯨꯗꯒꯤ
ꯑꯁ ꯆꯦꯛꯁꯤꯟ ꯍꯣꯏ ꯅꯨꯡꯉꯥꯏꯕꯅꯤ ꯁꯣꯔꯦ ꯎꯝ ꯅꯨꯡꯉꯥꯏꯕꯅꯦ ꯀꯣꯏꯕ ꯆꯠꯂꯣ ꯁꯤꯅꯞꯇꯤꯁꯤꯁꯨ ꯅꯨꯡꯉꯥꯏꯔꯝꯒꯅꯤꯗ ꯃꯐꯝ ꯅꯦꯆꯔꯦꯜ ꯕ꯭ꯌꯨꯇꯤꯒꯨꯝꯕ ꯂꯩꯕꯅꯤꯗ ꯑꯃ ꯑꯅꯤꯗꯤ
ꯍꯥ ꯍꯥ ꯂꯩꯇꯦ ꯑꯃ ꯑꯃ ꯑꯃꯗꯤ ꯂꯩꯌꯦ ꯖꯃꯤꯡ ꯕꯦꯂꯤ ꯍꯥꯏ ꯑꯗꯣ
ꯑꯣ ꯖꯝꯅꯤꯡ ꯍꯥꯏꯕ꯭ꯔꯥ ꯀꯩ ꯖꯝꯃꯤꯡ ꯍꯥꯏꯕ꯭ꯔꯥ ꯑꯩ
ꯖꯝꯅꯤꯡ ꯖꯝꯅꯤꯡ ꯑꯣꯏꯒꯅꯤ ꯑꯩꯁꯨ ꯇꯥ ꯑꯩꯁꯨ
ꯑꯣ ꯖꯥꯝꯅꯤꯡ ꯃꯥꯜꯂꯦ ꯍꯣꯏ ꯑꯗꯨ ꯑꯗꯨ ꯃꯐꯝꯗꯣ ꯒꯔꯤ ꯒꯔꯤ ꯀꯥꯕ꯭ꯔꯥ
ꯑꯥ ꯒꯥꯔꯤꯁꯨ ꯆꯠꯄꯁꯨ ꯌꯥꯏ
ꯐꯖꯔꯝꯒꯅꯤ ꯎꯝ ꯃꯐꯝꯗꯨ ꯀꯣ
ꯗꯥꯁꯕꯤꯟꯁꯨ ꯂꯩꯇꯦ
ꯑꯣ ꯌꯥꯝ ꯃꯣꯠꯄ ꯑꯗꯨꯗꯤ
ꯌꯥꯝꯗꯤ ꯃꯣꯇꯦꯗ ꯎꯝ ꯈꯤꯇꯪꯗꯤ ꯃꯣꯠꯂꯦ
ꯑꯁ ꯌꯥꯝ ꯑꯁ ꯁꯦꯡꯕꯤꯅꯕ ꯂꯩꯇꯕ ꯃꯥꯜꯂꯦ ꯑꯗꯨꯗꯤ
ꯎꯝ ꯗꯁꯕꯤꯟ ꯗꯁꯕꯤꯟ ꯁꯨꯏ ꯎꯗꯦ
ꯑꯁ ꯌꯥꯝ ꯄꯥꯝꯃꯨꯏꯍꯦ ꯅꯦꯆꯔꯦꯜ ꯕ꯭ꯌꯨꯇꯤꯒꯨꯝꯕꯗꯣ ꯑꯗꯨꯒꯨꯝꯕꯗꯣ ꯉꯥꯛꯀꯗꯕꯅꯦꯕ
ꯎꯝ
ꯑꯩꯁꯨ ꯆꯠꯈ꯭ꯔꯦ ꯖꯝꯅꯤꯡ ꯚꯦꯂꯤꯗꯣ ꯀ꯭ꯂꯥꯁ ꯏꯂꯚꯦꯟꯗ
ꯀ꯭ꯔꯤ ꯇꯧꯅꯤꯡꯉꯥꯏ
ꯀꯣꯏꯕ ꯆꯠꯄꯅꯦ ꯑꯩꯒ ꯑꯩꯈꯣꯏ ꯍꯣꯁꯇꯦꯜꯁꯤꯡꯒ
ꯏꯝꯐꯥꯜ ꯏꯝꯐꯥꯜ ꯏꯝꯐꯥꯜꯗ ꯂꯩꯔꯒ ꯁꯦꯅꯥꯞꯇꯤ ꯆꯠꯄ꯭ꯔꯣ
ꯑꯣ
ꯑꯥꯏꯁ ꯄꯪꯉꯦ ꯑꯗꯨꯗꯤ ꯍꯤ ꯍꯤ
ꯎꯍ ꯎꯍ ꯀꯔꯤꯒꯤꯅꯣꯗ ꯑꯗꯨꯝ ꯀꯣꯏꯕ ꯆꯠꯄꯅꯦ ꯏꯝꯐꯥꯜꯗ ꯂꯩꯕ ꯀꯩꯅꯣꯒꯤꯁꯤꯡꯒꯤꯗꯤ ꯆꯠꯅꯤꯡꯗꯕ ꯑꯍꯣꯏ ꯏꯝꯐꯥꯜꯗꯁꯨ ꯆꯠꯂꯦ ꯔꯁꯣꯟꯄꯨꯠꯒꯨꯝꯕꯗꯣ ꯑꯗꯨꯒꯨꯝꯕꯗꯣ ꯆꯠꯂꯦꯗ
ꯃꯩꯇꯩꯁꯤꯡꯁꯨ ꯂꯥꯛꯄ꯭ꯔꯣ
ꯈ ꯑꯣꯡ ꯑꯗꯨꯗꯗꯤ ꯒꯥꯔꯤ ꯀꯥꯕꯁꯨ ꯌꯥꯏꯑꯕ ꯑꯗꯨꯒꯤ ꯑꯩ ꯍꯪꯕꯗꯣ ꯑꯩꯁꯨ ꯈꯪꯉꯦꯗ ꯁꯍꯍ ꯎꯪ ꯒꯣꯠ ꯁꯨ ꯌꯥꯝ ꯂꯩꯕꯅꯦꯀꯣ
ꯍꯥꯥ
ꯖꯤ ꯑꯣ ꯑꯦ ꯇꯤ ꯌꯥꯝ ꯂꯩꯕꯅꯤꯀꯣ ꯅꯦꯄꯥꯂꯤꯈꯣꯏ ꯇꯤ ꯂꯩꯕꯅꯦꯀꯣ ꯑꯗꯨꯗ
ꯅꯦꯄꯥꯂꯤ ꯈꯣꯏꯒꯤ ꯄ꯭ꯂꯥꯎꯁꯨ ꯌꯥꯝ ꯂꯩꯌꯦ
ꯑꯣ ꯀꯩ ꯂꯣ ꯀꯩ ꯀꯩ ꯀꯩ ꯊꯥꯕ꯭ꯔꯥ
ꯃꯦꯖ ꯗꯣ ꯀꯣꯔꯟꯗꯣ
ꯑꯣ ꯑꯣ ꯑꯣ
ꯑꯗꯨꯒ ꯍꯪꯒꯥꯝ ꯑꯦ ꯑꯁ ꯃꯃꯤꯡ ꯈꯪꯗꯦ
ꯀꯣꯕꯤꯖꯨ ꯊꯥꯕ꯭ꯔꯥ ꯑꯣ ꯍꯪꯒꯥꯝ ꯎꯝ
ꯍꯪꯒꯥꯝꯅꯦꯀꯣ ꯑꯗꯣ ꯌꯥꯝꯅ ꯂꯩꯌꯦꯗꯣ
ꯑꯩꯈꯣꯏ ꯑ ꯍꯣꯁꯇꯦꯜ ꯂꯩꯕ ꯃꯇꯝꯗ ꯀꯩꯅꯣꯗꯁꯨ ꯆꯠꯄꯅꯤꯗ ꯑ ꯋꯥꯇꯔꯐꯣꯜ ꯑꯃ ꯏꯝꯐꯥꯜꯗꯀꯣ ꯆꯨꯔꯆꯥꯟꯄꯨꯔꯗꯁꯨ ꯆꯠꯂꯦ ꯀꯩꯅꯣ ꯁ꯭ꯋꯤꯃꯤꯡ ꯄꯨꯜꯒꯨꯝꯕ ꯂꯩꯕꯗꯣ ꯑꯁ ꯑꯗꯨꯒꯤ ꯆꯨꯔꯆꯥꯟꯄꯨꯔꯔ ꯀꯔꯤꯔ ꯀꯥꯎꯔꯦꯅꯦ ꯃꯃꯤꯡꯗꯣ ꯏꯁꯤꯡ ꯌꯥꯝ ꯂꯩꯕꯗꯣ
ꯈꯪꯗꯦ ꯎꯝ ꯇꯥꯏ ꯆꯨꯔꯆꯥꯟꯄꯨꯔꯗ ꯑꯃ ꯋꯥꯇꯔ ꯐꯣꯜ ꯂꯩ ꯍꯥꯏꯕꯗꯣ
ꯁꯨ ꯂꯩꯕꯅꯦ ꯕꯣꯔꯠꯁꯨ ꯂꯩꯕꯅꯦ ꯏꯁꯄꯤꯠ ꯕꯣꯔꯠꯇꯣ ꯑꯩꯈꯣꯏ ꯇꯣꯡꯉꯦ ꯑꯩ ꯀꯤꯕꯗꯣ ꯀꯤꯕꯗꯣ ꯑꯩꯗꯤ
ꯂꯣꯛꯇꯥꯛꯗꯤ
ꯂꯣꯛꯇꯥꯛꯇꯤ ꯑꯩ ꯆꯠꯈ꯭ꯔꯦ ꯑꯗꯨꯕꯨ ꯕꯣꯠꯇꯤ ꯇꯣꯡꯍꯧꯗꯕ
ꯂꯣꯛꯇꯥꯛ ꯑꯩ ꯆ ꯑꯩ ꯆꯪꯉꯒ ꯑꯩꯒꯤ ꯈꯜꯗꯗꯤ ꯂꯣꯛꯇꯥꯛ ꯌꯥꯝ ꯐꯖꯒꯅꯤꯅ ꯂꯥꯛꯄꯅꯦ ꯑꯗꯣ ꯑꯩ ꯎꯔꯒ ꯑꯩꯁ ꯄꯥꯝꯗꯦꯗ
ꯌꯥꯝ ꯃꯣꯠꯄ꯭ꯔꯥ
ꯎꯝ
ꯍꯣꯏ ꯅꯥꯟꯕ ꯃꯐꯝꯁꯨ ꯂꯩꯒꯅꯤꯗ
ꯎꯝ
ꯃꯐꯝ ꯈꯔ ꯈꯔꯗꯤ ꯑꯗꯨꯝ ꯃꯣꯠꯄ ꯃꯥꯜꯂꯦꯗ ꯅꯣꯏ ꯅꯣꯏꯅꯗꯤ ꯃꯣꯠꯇꯕꯀꯣ ꯈꯔ ꯈꯔꯗꯤ ꯅꯥꯟꯕ ꯃꯐꯝꯁꯨ ꯂꯩꯒꯅꯤ ꯑꯁ ꯀꯩꯅꯣ ꯅꯪ ꯏꯝꯐꯥꯜꯗ ꯂꯩꯔꯤꯔꯦꯀꯣ ꯀꯩꯅꯣꯒꯤ ꯊꯥꯡꯃꯩꯕꯟꯒꯤ ꯁꯤꯡꯖꯨꯗꯣ ꯌꯥꯝ ꯍꯥꯎꯕꯅꯦ
ꯁꯤꯡꯖꯨꯗꯣ ꯌꯥꯝꯅ ꯄꯤꯕ꯭ꯔꯣ
ꯌꯥꯝ ꯄꯤꯗꯦ ꯍꯧꯖꯤꯛ ꯈꯛꯇꯅꯦ ꯀꯩꯅꯣ ꯃꯤꯃꯤꯁꯤꯡꯁꯨ ꯍꯥꯏꯅꯀꯣ
ꯎꯝ
ꯃꯤꯃꯤ ꯖꯣꯍꯥꯕꯦ ꯃꯤꯃꯤꯁꯤꯡꯗꯨ ꯀꯧꯔꯒ ꯐꯤꯐꯇꯤꯒꯤꯗꯣ ꯈꯖꯤꯛ ꯈꯛꯇ ꯃꯤ ꯑꯅꯤ ꯈꯛꯇ ꯆꯥꯗꯣꯏꯅꯦ
ꯒꯤ
ꯗ ꯑꯣꯏꯅ ꯆꯠꯇꯅ ꯐꯩ ꯍꯣꯏ ꯌꯨꯝꯗ ꯁꯦꯝꯕꯗꯨꯅ ꯑꯩꯈꯣꯏꯒꯤ ꯇꯣꯡꯉꯤꯗ
ꯁꯤꯡꯖꯨꯗꯤ ꯇꯃꯦꯡꯂꯣꯡꯒꯤ ꯍꯥꯎꯋꯦ ꯍꯥꯏꯌꯦ
ꯑꯁ ꯇꯃꯦꯡꯂꯣꯡꯒꯤꯁꯨ ꯑꯁ ꯇꯃꯦꯡꯂꯣꯡꯒꯤ ꯍꯦꯟꯅ ꯍꯥꯎꯋꯦ ꯑꯩ ꯍꯥꯏꯒꯦ ꯅꯍꯥꯟ ꯆꯠꯄꯗꯣ ꯑꯩꯈꯣꯏ ꯂꯩꯔꯒꯀꯣ ꯀꯩꯅꯣ ꯏꯃꯥꯟꯅꯕꯤꯒꯤ ꯃꯆꯦ ꯈꯣꯏꯗ ꯆꯥꯏꯌꯦꯕ ꯑꯁ ꯆ ꯍꯥꯎꯗꯨ ꯍꯥꯎꯗꯨ
ꯍꯥꯏꯗꯤ ꯇꯃꯦꯡꯂꯣꯡꯒꯤ ꯁꯤꯡꯖ ꯑꯃꯈꯛꯇꯅꯦ ꯆꯥꯕ ꯇꯦꯁꯗꯨ ꯇꯦꯁꯨ ꯈꯟꯗ꯭ꯔꯦ ꯍꯧꯖꯤꯛꯇꯤ
ꯑꯣ ꯀꯅꯥꯅ ꯄꯨꯕꯤꯔꯛꯄ
ꯁꯅ ꯌꯣꯔꯤ ꯇꯒꯤ ꯑꯣ ꯔꯦꯟꯟ ꯔ꯭ꯔꯦꯟꯟ ꯂꯥꯏꯕ ꯀꯥꯟꯗꯥ ꯄꯨꯔ ꯀ
ꯅꯪ ꯑꯉꯥꯡ ꯑꯣꯏꯔꯤꯉꯩꯗ
ꯑꯥ ꯈꯤꯇꯪꯅꯦ ꯆꯥꯕꯗ ꯀ꯭ꯂꯥꯁ ꯇꯨ ꯊ꯭ꯔꯤ ꯑꯣꯏꯔꯝꯅꯤꯅꯤ
ꯎꯝ
ꯑꯩ ꯑꯩꯗꯤ ꯇꯃꯦꯡꯂꯣꯡꯁꯨ ꯆꯠꯇ꯭ꯔꯤ
ꯑꯣ ꯇꯃꯦꯡꯂꯣꯡꯗꯤ ꯄꯨꯔꯥ ꯃꯥꯎꯟꯇꯦꯟꯅꯦꯗ ꯑꯗꯣ ꯃꯐꯝꯕꯨꯗꯤ ꯌꯥꯝ ꯅꯨꯡꯁꯤꯌꯦ ꯏꯪꯉꯒ ꯀꯣ ꯅꯣꯡꯁꯨ ꯆꯨꯒꯟꯕꯅꯦ
ꯏꯝꯐꯥꯜꯗꯤ ꯏꯪꯕ꯭ꯔꯥ
ꯏꯐꯥ ꯌꯥꯝꯁꯥꯑꯦ
ꯑꯁ ꯑꯗꯨꯗꯤ ꯀꯝꯄ꯭ꯂꯦꯛꯁꯟꯗꯤ
ꯁꯥꯕꯗꯣ ꯑꯗꯨꯒꯤ ꯀꯝꯄ꯭ꯂꯦꯛꯁ ꯑꯃ ꯌꯥꯝ ꯐꯕꯅꯦ ꯏꯝꯐꯥꯜꯗ ꯂꯩꯔꯗꯤ ꯏꯁꯤꯡꯒꯨꯝꯕꯗꯤ ꯃ ꯃꯔꯛꯇ ꯄꯨꯈ꯭ꯔꯤꯒꯤ ꯄꯥꯏꯕꯅꯦ ꯑꯩꯈꯣꯏꯗꯤ ꯅꯍꯥꯟꯗꯣ
ꯑ ꯊꯝꯃꯦ ꯊꯝꯃꯦꯀꯣ ꯑꯩ ꯑꯩ ꯀꯣꯜ ꯇꯧꯔꯒꯦ
ꯎꯝ ꯎꯝ ꯍꯣꯏ